ꯍꯜꯂꯣ
ꯃꯔꯨꯞ ꯅꯨꯡꯉꯥꯏꯔꯤꯕ꯭ꯔꯣ
ꯃꯅꯨꯡꯉꯥꯏꯔꯤ ꯃꯔꯨꯞ ꯄꯪꯂꯩꯗ ꯂꯩꯔꯤꯗꯤ ꯍꯥꯢꯕꯗꯨꯅꯤ
ꯁꯥꯈ꯭ꯔꯕ ꯅꯨꯡꯁꯥ ꯃꯔꯛꯁꯤꯗ ꯃꯔꯨꯞꯄꯨ ꯀꯔꯤ ꯀꯔꯤ ꯍꯣꯠꯅꯕꯤꯔꯛꯒꯦ ꯍꯧꯖꯤꯛꯄꯨ ꯍꯥꯏꯗꯤ ꯍꯧꯖꯤꯛ ꯍꯧꯖꯤꯛ ꯍꯧꯖꯤꯛ ꯀꯩ ꯀꯩ ꯇꯧꯕꯤꯔꯤꯒꯦ ꯆꯥꯛ ꯏꯁꯤꯡ ꯆꯥꯕꯤꯔꯕ꯭ꯔꯣ
ꯃꯔꯨꯞ ꯆꯥꯛ ꯏꯁꯤꯡ ꯑꯗꯨꯝ ꯆꯥꯖꯔꯦ ꯎꯝ ꯑꯩ ꯂꯥꯏꯔꯤꯛꯁꯦ ꯁꯥꯕꯁꯤꯗ ꯑꯩꯒꯤ ꯑꯁꯥꯕ ꯀꯥꯗ ꯐꯝꯗꯨ ꯂꯩꯖꯔꯝꯕꯅꯤ ꯃꯔꯛꯇꯤ ꯆꯥꯛ ꯏꯁꯤꯡ ꯎꯅꯕꯤꯔꯕ꯭ꯔꯥ ꯀꯔꯤ ꯀꯔꯤ ꯃꯊꯦꯟꯒꯗꯤ ꯆꯥꯕꯤꯔꯦ ꯍꯥꯢꯗ꯭ꯔꯁꯨ ꯈꯤꯇꯪ ꯊꯝꯒꯦ
ꯆꯥ ꯏꯁꯤꯡ ꯆꯥ ꯆꯥꯖꯔꯦ ꯑꯩꯁꯨ ꯉꯁꯤꯗꯤ ꯌꯦꯔꯨꯝꯒ ꯑꯂꯨꯒ ꯑꯣꯏꯅ ꯊꯣꯡ ꯊꯣꯡꯉꯦ ꯃꯁꯤꯒꯤ ꯏꯟꯖꯥꯡꯁꯤ ꯑꯗꯨ ꯑꯗꯨꯝ ꯄꯪꯆꯥ ꯃꯆꯥꯒ꯭ꯔꯦ ꯁꯥꯅ ꯁꯥꯕꯅꯦ ꯆꯥꯕꯝ ꯊꯛꯐꯝꯒ ꯈꯪꯕꯖꯥꯠ ꯅꯠꯇꯦꯗ ꯃꯔꯨꯞꯇꯤ ꯀꯩ ꯏꯟꯖꯥꯡ ꯆꯥꯔꯒꯦ
ꯈꯣꯏꯗꯤ ꯆꯝꯊꯣꯡ ꯑꯃ ꯆꯥꯏ ꯑ ꯑꯗꯣ ꯃꯔꯨꯞ ꯀꯣꯏꯒꯦꯗꯥꯏꯗ ꯁꯥꯕꯁꯤꯕꯨ ꯀꯥ ꯍꯦꯟꯅ ꯍꯦꯟꯕꯤꯕ꯭ꯔꯥ ꯅꯠꯇ꯭ꯔꯒ ꯑꯇꯣꯞꯄ ꯌꯦꯡꯅꯔꯨꯕ ꯃꯇꯝꯗ ꯈꯔ ꯐꯕꯤꯔꯣ
ꯆꯥꯕꯁꯤ ꯃꯁꯤ ꯁꯥꯏ ꯍꯥꯏꯕꯅ ꯍꯥꯏꯕ ꯇꯗꯤ ꯌꯥꯗꯦ ꯑꯗꯨꯕꯨ
ꯑꯩꯅ ꯑꯩꯈꯣꯏ ꯇꯦꯟꯈꯥꯜꯗ ꯂꯩꯔꯝꯕ ꯋꯥꯔꯤꯅꯤ ꯑꯩꯅ ꯁꯥꯔꯤꯁꯤ ꯁꯨꯃ ꯑꯊꯨꯕ ꯃꯇꯝꯗꯗꯤ ꯃꯔꯨꯞ ꯑꯩꯈꯣꯏꯒꯤ ꯉꯧꯈ꯭ꯔꯕ ꯀꯨꯆꯨ ꯑꯁꯤ ꯅꯤꯒꯥꯋꯜꯂꯦ ꯍꯥꯏꯖꯔꯤꯕ
ꯑꯥ
ꯇꯥꯛꯄꯤꯒꯅꯤ ꯃꯔꯨꯞ ꯑꯩꯈꯣꯏꯒꯤ ꯑꯩ ꯋꯥꯍꯩ ꯁꯣꯏꯈꯤꯕꯅꯤ ꯑꯩꯈꯣꯏꯒꯤ ꯑꯥ ꯃꯨꯔꯕ ꯂꯪ ꯃꯃꯤꯡ ꯑꯃꯅꯦ ꯑꯩꯅ ꯍꯥꯏꯖꯕꯗꯨ ꯑꯗ ꯑꯩꯈꯣꯏꯒꯤ ꯀꯨꯆꯨꯁꯦ ꯃꯨꯕ ꯅꯠꯇꯕ ꯑꯩꯈꯣꯏꯒꯤ ꯃꯩ ꯇꯥꯡꯒꯣꯏ ꯀꯥꯡꯒꯣꯏꯒꯤ ꯃꯊꯛꯇ ꯑꯩꯈꯣꯏꯒꯤ ꯎꯌꯥꯟ ꯑꯉꯧꯕ ꯑꯃ ꯊꯥꯡꯒꯠꯄ ꯃꯇꯝꯗ ꯃꯛꯁꯜꯂꯒ ꯃꯨꯁꯤꯟꯕꯗꯨꯣ ꯃꯔꯨ ꯈꯪꯉꯤꯗꯅ ꯑꯗꯨ ꯁꯨꯃꯥꯏꯅ ꯃꯨꯁꯟꯕ ꯍꯨꯃꯥꯏꯟꯁꯤꯖꯤ ꯖꯤꯖꯥ ꯖꯤꯖꯥ ꯊꯣꯛꯑꯒ ꯌꯥꯝ ꯐꯟꯅ ꯍꯩꯅꯗꯕ ꯄꯣ ꯆꯥꯛꯅꯕ ꯄꯣꯔꯣꯛ ꯄꯣꯔꯣꯛ ꯆꯥꯛꯄ ꯃꯤ ꯐꯨꯅꯤꯡꯕ ꯍꯥꯏ ꯍꯥꯏꯇꯥꯔꯦ ꯁꯤ ꯐꯥꯎꯋꯦ ꯍꯥꯏꯇꯥꯔꯦ ꯃꯔꯨꯞ ꯑꯩꯈꯣꯏ ꯀꯩꯅꯣꯝꯒ ꯍꯥꯏꯕꯁꯤ ꯇꯦꯛꯀ ꯌꯥꯝ ꯁꯥꯎꯒꯠꯄ ꯍꯥꯏꯇꯥꯔꯦ
ꯎꯝ
ꯁꯤꯅꯤ ꯃꯔꯨꯑꯣꯏ ꯀꯃꯥꯏꯅ ꯇꯧꯕꯤꯒꯦ
ꯃꯔꯨꯞꯅ ꯇꯥꯛꯄꯤꯔꯤꯁꯤꯅꯗꯤ ꯑꯩꯈꯣꯏꯒꯤ ꯍꯧꯖꯤꯛꯀꯤ ꯃꯇꯝꯁꯤꯗ ꯃꯤ ꯑꯃꯅ ꯂꯥꯛꯂꯒ ꯈꯣꯟꯒ ꯈꯤꯇꯪ ꯋꯥꯡꯅ ꯉꯥꯏꯍꯥꯛꯄ ꯇꯥꯔꯒꯗꯤ ꯑꯗꯨꯝ ꯃꯤꯗꯣ ꯑꯗꯨꯝ ꯍꯤꯡꯗꯕ ꯅꯠꯇ꯭ꯔꯒꯅ ꯁꯤꯕ ꯑꯗꯨ ꯏꯃꯨꯡꯗ ꯑꯃꯗꯤ ꯁꯣꯏꯗ꯭ꯔꯦ ꯍꯥꯏ ꯊꯝꯖꯒꯦꯀꯣ ꯑꯗꯨ ꯑꯩꯈꯣꯏ ꯁꯣꯝꯗꯁꯨ ꯆꯞ ꯃꯥꯟꯅꯩ ꯑ ꯑꯩꯁꯨ ꯍꯥꯏꯐꯦꯠ ꯑꯥꯏꯖꯤꯒꯨꯝꯕ ꯀꯩꯒꯨꯝꯕ ꯌꯦꯡꯉꯝꯃꯒ ꯅꯨꯄꯤ ꯅꯍꯥ ꯈꯔ ꯌꯦꯡꯉꯝꯕꯅꯦ ꯁꯥꯕꯁꯤꯅ ꯃꯔꯝ ꯑꯣꯏꯔꯒ ꯑꯩꯈꯣꯏꯒꯤ ꯍꯥꯏꯗꯤ ꯃꯤꯠꯇ ꯏꯪꯕꯁꯤꯁꯨ ꯍꯛꯆꯥꯡ ꯏꯪꯉꯦ ꯍꯥꯏꯖꯔꯤꯕ ꯑꯗꯨꯅ ꯃꯤꯠ ꯏꯪꯅꯕ ꯀꯔꯤ ꯀꯔꯤ ꯌꯦꯡꯕ ꯌꯥꯏꯅ ꯁꯨꯝ ꯊꯤꯖꯔꯝꯕꯅꯦ ꯁꯥꯕꯒꯤ ꯍꯥꯏꯔꯨꯔꯒꯗꯤ ꯌꯥꯝ ꯊꯤꯅ ꯁꯥꯔꯦ ꯎꯃꯪ ꯋꯥꯃꯪ ꯀꯣꯛꯁꯜꯂꯛꯄꯅ ꯃꯔꯝ ꯑꯣꯏꯔꯒ ꯅꯤꯡ ꯈꯪꯗ꯭ꯔꯦ ꯑꯗꯒꯤ ꯃꯤ ꯐꯠꯇꯕ ꯍꯦꯟꯒꯠꯂꯛꯄꯅ ꯅꯤ ꯈꯪꯗ꯭ꯔꯦ ꯁꯥ ꯐꯖꯅꯗꯤ ꯁꯥꯔ‌ꯦ ꯑꯩꯈꯣꯏꯗꯤ ꯁꯣꯝꯗꯕꯁꯨ ꯌꯥꯝ ꯁꯥꯔꯤꯁꯤꯅꯗꯤ ꯑꯩꯈꯣꯏꯒꯤ ꯍꯧꯖꯤꯛ ꯍꯧꯖꯤꯛ ꯐꯣꯔꯇꯤ ꯐꯥꯏꯚ ꯐꯣꯔꯇꯤ ꯁꯤꯛꯁꯀꯤ ꯖꯒꯥꯗ ꯁꯥꯔꯤꯕ ꯗꯨꯗꯤ ꯂꯩꯕ ꯉꯝꯃꯝꯈꯤꯗ꯭ꯔꯗꯤ ꯈꯪꯗ꯭ꯔꯦ ꯄ ꯋꯥ ꯄꯣꯛꯁꯂ ꯇꯦꯔꯤꯇꯔꯤ ꯀꯜꯕꯨꯗꯒꯔꯤ
ꯃꯝ ꯑꯗꯨꯒꯤ ꯃꯇꯥꯡꯗ ꯊꯝꯗ꯭ꯔꯤꯉꯩꯗ ꯃꯥꯝꯅ ꯍꯧꯖꯤꯛ ꯍꯥꯏꯕꯤꯈꯤꯕ ꯌꯥꯝ ꯁꯥꯕ ꯖꯒꯥꯁꯤꯡꯁꯤꯗ ꯑꯩꯅ ꯇꯥꯕ ꯎꯖꯕ ꯊꯦꯡꯅꯕ ꯑꯉꯛꯄ ꯂꯩꯅꯤ ꯃꯔꯣ ꯃꯗꯨ ꯇꯥꯕꯤꯅꯤꯡꯕ꯭ꯔꯥ ꯑꯩ ꯊꯝꯖꯒꯦ ꯁꯨꯃꯥꯏꯅ ꯇꯧꯋꯤ ꯃꯔꯨꯞ ꯑꯩꯈꯣꯏꯒꯤ ꯌꯨꯝꯊꯛꯁꯤꯗꯅꯤ ꯃꯔꯨꯞ ꯍꯥꯏꯗꯤ ꯌꯨꯝ ꯃꯊꯣꯟ ꯍꯥꯞꯄ ꯀꯥꯡꯕꯨꯒꯤ ꯑꯩꯈꯣꯏꯒꯤ ꯌꯨꯝꯊꯛꯅꯤ ꯆꯠꯄ ꯌꯥꯕ ꯊꯝꯕꯗꯨꯗ ꯈꯥꯡ ꯑꯁꯤ ꯉꯥꯛꯇꯪ ꯁꯥꯍꯜꯂꯦ ꯍꯥꯏꯔꯒ ꯊꯥꯎ ꯍꯩꯁꯤꯜꯂꯒ ꯌꯦꯔꯨꯝ ꯉꯧꯕꯗ ꯐꯖꯅ ꯃꯨꯟꯕꯩ ꯋꯥꯅꯤꯗ ꯃꯔꯨꯞ ꯁꯤꯕꯨ ꯇꯁꯦꯡꯅ ꯃꯁꯤ ꯑꯗꯨ ꯀꯃꯅ ꯇꯧꯔꯤꯕꯁꯤꯅ ꯑꯩ ꯒ꯭ꯟ ꯇꯥꯟꯥꯟꯕ ꯁꯥꯕꯩ ꯆꯥꯡꯁꯤ ꯌꯦꯡꯉꯨ ꯃꯔꯨꯞꯛꯇꯤ ꯑꯗꯨꯒꯨꯝꯕ ꯊꯦꯡꯅꯕꯤꯗ꯭ꯔꯣ
ꯑꯅ ꯑꯩꯩꯅꯣ ꯁꯨꯝ ꯚꯤꯗꯤꯑꯣ ꯑꯃ ꯀꯔꯤꯝ ꯌꯦꯡꯉꯕ ꯃꯇꯝꯗ ꯑꯩꯈꯣꯏꯒꯤ ꯌꯥꯒꯥꯔꯤ ꯃꯊꯛ ꯍꯧꯗꯣꯔꯛꯄꯒꯨꯝꯕ ꯍꯣꯏ ꯁꯣꯝꯗꯗꯤ ꯑꯃꯨ ꯒ꯭ꯌꯥꯁ ꯑꯃꯨꯛꯇꯤꯟꯅꯩꯕ ꯃꯣꯏꯔꯣꯝꯗꯗꯤ ꯒ꯭ꯌꯥꯁ ꯆꯦ ꯋꯥꯕꯁꯤꯗꯤ ꯂꯩꯔꯝꯗꯧ ꯃꯥꯟꯗ꯭ꯔꯦ ꯑꯗꯨꯅ ꯑꯩꯈꯣꯏ ꯃꯇꯨꯡ ꯇꯥꯔꯛꯄꯗ ꯑꯩꯈꯣꯏꯒꯤ ꯒ꯭ꯌꯥꯁ ꯇꯤꯟꯅꯤꯡꯗꯕ ꯇꯥꯔꯒꯗꯤ ꯅꯨꯡꯁꯥ ꯁꯥꯕꯁꯤ ꯌꯥꯝꯅ ꯀꯥꯟꯅꯩ ꯑꯃꯥꯔꯣꯝꯗꯗꯤ ꯑꯁ ꯁꯨꯃꯥꯏꯟ ꯊꯝꯖꯥꯒꯦ
ꯑꯗꯨ ꯃꯔꯨꯞ ꯍꯩꯖꯕ ꯋꯥꯅꯤ ꯀꯅꯥꯒꯨꯝꯕ ꯑꯩꯈꯣꯏ ꯐꯦꯜ ꯂꯩꯕ ꯑꯩꯈꯣꯏꯗꯗꯤ ꯈꯔꯕꯨꯗꯤ ꯐꯩ ꯑꯦꯁꯤ ꯊꯥꯕ ꯃꯣꯏꯗꯨꯁꯨ ꯌꯥꯝ ꯅꯨꯡꯉꯥꯏ ꯑꯗꯨꯕꯨ ꯅꯣꯡꯃꯒꯤ ꯁꯨꯔꯒ ꯇꯥꯜꯂꯒ ꯆꯥꯔꯤꯕ ꯍꯧꯖꯤꯛ ꯑꯝꯇ ꯆꯠꯂꯒ ꯌꯦꯡꯁꯤ ꯂꯝꯕꯤꯗ ꯀꯩꯗ ꯄꯣꯠ ꯆꯩꯩ ꯌꯣꯜꯂꯤꯕ ꯏꯃꯥ ꯏꯕꯦꯟ ꯑꯣꯛꯇꯣ ꯊꯧꯔꯤꯕ ꯔꯤꯛꯁꯣ ꯊꯧꯔꯤꯕ ꯄꯣꯠ ꯆꯩ ꯑꯂꯨ ꯊꯥꯡꯉꯤꯕ ꯀꯣꯕꯤ ꯀꯩ ꯊꯥꯡꯂꯤꯕ ꯑꯗꯒꯤ ꯁꯝꯅ ꯍꯥꯏꯔꯕꯗ ꯇ꯭ꯔꯥꯐꯤꯛꯇ ꯂꯩꯔꯤꯕ ꯑꯩꯈꯣꯏꯒꯤ ꯄꯨꯂꯤꯁ ꯀꯌꯥ ꯑꯃꯅ ꯁꯥꯈ꯭ꯔꯕ ꯃꯩꯁꯥ ꯑꯁꯤꯗ ꯃꯁꯥꯒꯤ ꯃꯊꯧ ꯇꯧꯔꯤꯕꯅꯤ ꯁꯦꯟ ꯇꯥꯜꯂꯤꯕꯅꯤ ꯍꯥꯏꯗꯨꯅ ꯋꯥꯅ ꯂꯩꯕꯁꯤ ꯎꯔꯒꯗꯤ ꯄꯨꯛꯅꯤꯡ ꯌꯥꯝ ꯅꯨꯡꯁꯤꯕ ꯃꯇꯥꯡꯅꯤ ꯑꯗꯨꯒ ꯑꯁꯨꯝ ꯈꯟꯖꯅꯤꯡꯁꯤ ꯅꯨꯄꯥ ꯑꯣꯏꯕꯁꯤꯡꯁꯤ ꯑꯃꯨꯛ ꯈꯔ ꯐꯈ꯭ꯔꯦ ꯏꯃꯥ ꯏꯕꯦꯟ ꯀꯌꯥ ꯑꯃꯅ ꯁꯤꯗꯩꯗ ꯍꯧꯖꯤꯛ ꯇꯨꯔꯦꯟꯗ ꯂꯩꯉꯣꯏ ꯄꯦꯛꯇꯅ ꯁꯤꯡ ꯆꯟꯗꯅ ꯁꯥꯈ꯭ꯔꯕ ꯃꯔꯛꯁꯤꯗ ꯇꯧꯔꯝꯒꯗꯕꯁꯤ ꯈꯟꯕꯗ ꯋꯥꯈꯜꯁꯤꯗꯤ ꯑꯩꯈꯣꯏ ꯅꯨꯡꯉꯥꯏꯕꯝ ꯈꯪꯗꯦ ꯃꯤꯒꯤ ꯑꯋꯥꯕ ꯎꯔꯒ ꯃꯇꯦꯡꯗꯤ ꯄꯥꯡꯅꯤꯡ ꯑꯗꯨꯒ ꯏꯁꯥꯒꯤ ꯆꯥꯅꯅꯕ ꯍꯣꯠꯅꯔꯤꯉꯩ ꯁꯦꯠꯅꯅꯕ ꯍꯣꯠꯅꯔꯤꯉꯩ ꯏꯃꯨꯡ ꯍꯨꯟꯅꯅꯕ ꯌꯦꯡꯖꯤꯜꯂꯤꯉꯩꯗ ꯃꯇꯦꯡ ꯄꯥꯡꯕꯗꯤ ꯂꯥꯏꯗꯅ ꯏꯁꯥꯒꯤ ꯄꯥꯎꯇ ꯃꯊꯣꯡ ꯆꯥꯅ ꯂꯩꯕ ꯑꯗꯨ ꯑꯣꯏꯗꯕꯅꯤꯅ ꯃꯤꯒꯤ ꯑꯋꯥꯕ ꯀꯌꯥꯁꯤ ꯎꯔꯒ ꯄꯦꯟꯗꯕꯁꯤ ꯅꯠꯇꯅ ꯑꯩ ꯊꯣꯏꯗꯣꯛꯅ ꯂꯩꯇꯦ ꯃꯇꯦꯡꯗꯤ ꯄꯥꯡꯅꯤꯡꯉꯤ ꯃꯔꯨꯞꯇꯤ ꯀꯔꯤ ꯀꯔꯤ ꯈꯜꯂꯤ ꯅꯨꯡꯉꯥꯏ ꯇꯕ ꯀꯩꯀꯩ ꯂꯩ
ꯃꯔꯨꯝ ꯑꯁꯤ ꯑꯩꯈꯣꯏꯅ ꯍꯦꯟꯅ ꯈꯟꯖꯤꯜꯂꯨꯕꯒꯤ ꯃꯊꯧꯗꯤ ꯇꯥꯗꯦ ꯃꯔꯝꯗꯤ ꯃꯇꯦꯡ ꯄꯥꯡꯕ ꯉꯝꯗꯕ ꯇꯥꯔꯒꯁꯨ ꯑꯗꯨꯝ ꯑꯩꯈꯣꯏꯅ ꯀꯔꯤꯒꯨꯝꯕ ꯍꯦꯝꯂꯦꯠꯅꯥ ꯆꯤꯡꯕ ꯎꯞꯇꯕ ꯃꯇꯝꯗ ꯑꯗꯨꯝ ꯊꯣꯛꯎꯏꯕꯥ ꯆꯤꯅꯤ
ꯍꯦꯂꯦꯠꯁꯤꯡ ꯑꯁꯤ ꯑꯩꯈꯣꯏ ꯎꯞꯇꯕ ꯃꯇꯝꯗ ꯄꯤꯔꯤꯕ ꯄꯩꯁꯥꯗꯨꯅ ꯑꯗꯨꯝ ꯃꯇꯦꯡ ꯄꯥꯡꯕꯅꯤꯅ ꯈꯟꯗꯣꯛꯑꯁꯨ
ꯌꯥꯝꯅ ꯄꯣꯏꯟ ꯌꯥꯝ ꯐꯖꯕ ꯑꯃꯗꯤ ꯂꯩꯈ꯭ꯔꯦ ꯑꯗꯨ ꯃꯔꯨ ꯑꯩ ꯀꯟꯅꯗꯤ ꯍꯥꯏꯖꯔꯔꯣꯏꯒꯦ ꯑꯗꯨ ꯃꯔꯨꯞꯁꯤ ꯁꯥꯕꯒꯤ ꯃꯠ ꯃꯑꯣꯡꯁꯦ ꯑꯩꯈꯣꯏꯅ ꯁꯤꯗ ꯁꯥꯔꯦ ꯁꯥꯔꯦ ꯍꯥꯏꯔꯤꯁꯤ ꯃꯐꯝ ꯈꯔꯗꯗꯤ ꯃꯈꯣꯏꯅ ꯁꯥꯔꯤꯕꯗꯨꯒꯤ ꯇꯪꯈꯥꯏꯃꯨꯛ ꯌꯧꯅꯤꯡꯆꯤꯠꯅꯦ ꯍꯥꯏꯖꯔꯤꯕ ꯑꯗꯨ ꯃꯣꯏꯒꯤꯁꯤꯗ ꯂꯩꯔꯝꯒꯗꯕ ꯃꯤꯑꯣꯏꯁꯤꯡꯁꯤ ꯑꯁ ꯑꯩ ꯈꯜꯂꯨꯕꯗ ꯌꯥꯝꯅ ꯋꯥꯗꯕ ꯉꯝꯗꯦ ꯆꯥꯕꯁꯨ ꯌꯥꯔꯝꯃꯣꯏ ꯌꯨꯝꯁꯨ ꯄꯥꯈꯟ ꯄꯥꯈꯟ ꯁꯥꯔꯒ ꯂꯩꯕ ꯀꯨꯡꯒꯥꯏ ꯑꯃꯅꯤ ꯊꯛꯄ ꯆꯥꯕ ꯇꯨꯝꯕ ꯑꯗꯒꯤ ꯑꯗꯣ ꯃꯁꯤ ꯄꯨꯝꯅꯃꯛꯁꯦ ꯑꯩꯈꯣꯏ ꯃꯤꯑꯣꯏꯕ ꯏꯁꯥꯅ ꯊꯣꯛꯍꯟꯖꯕꯅꯤ ꯇꯁꯦꯡꯅ ꯃꯁꯤ ꯑꯩ ꯑꯩꯅ ꯒ꯭ꯌꯥꯟ ꯇꯥꯕ ꯋꯥꯠꯄꯗꯒꯤ ꯇꯧꯔꯤꯕ ꯉꯥꯛꯇꯅꯤ ꯎ ꯋꯥ ꯌꯥꯟꯊꯠꯄ ꯈꯛꯇꯅꯃꯛ ꯃꯁꯤ ꯇꯧꯍꯟꯕ ꯅꯠꯇꯦ ꯐꯠꯗꯥ ꯍꯥꯎꯗꯤ ꯃꯩ ꯊꯥꯕ ꯑꯗꯩ ꯒꯥꯔꯤ ꯃꯩꯈꯨ ꯌꯥꯝꯅ ꯊꯣꯛꯄ ꯁꯤꯖꯤꯟꯅꯕ ꯃꯔꯝ ꯆꯥꯗꯅ ꯃꯩꯈꯨ ꯁꯤꯖꯤꯟꯅꯕ ꯑꯗꯨꯒ ꯁꯨꯡꯉꯤꯕ ꯀꯣꯜ ꯀꯔꯈꯅꯥ ꯃꯌꯥꯝꯁꯤꯗꯒꯤ ꯊꯥꯗꯣꯔꯛꯏꯕ ꯃꯩꯈꯨ ꯃꯌꯥꯝ ꯐꯠꯇꯕ ꯅꯨꯡꯁꯤꯠ ꯃꯌꯥꯝꯁꯤꯅꯅꯤ ꯉꯁꯤ ꯁꯨꯃꯥꯏꯅ ꯊꯣꯛꯍꯜꯂꯤꯕꯁꯦ ꯃꯤꯁꯤꯡ ꯍꯦꯟꯒꯠꯂꯛꯄꯅ ꯃꯔꯝ ꯑꯣꯏꯔꯒ ꯑꯩꯈꯣꯏ ꯁꯨꯃꯥꯏꯅ ꯇꯧꯔꯛꯀꯅꯤ ꯍꯥꯏꯕꯁꯤ ꯏꯁꯥꯅ ꯈꯪꯖꯔꯤꯕꯅꯤ ꯑꯗꯨꯕꯨ ꯃꯤꯁꯤꯡ ꯍꯦꯟꯒꯠꯂꯛꯑꯒꯁꯨ ꯋꯥꯈꯜ ꯇꯥꯕ ꯃꯤꯁꯤꯡꯗꯤ ꯅꯣꯡꯃ ꯅꯣꯡꯃꯒꯤ ꯁꯨꯝ ꯍꯟꯊꯔꯛꯏ ꯁꯤꯒꯤ ꯃꯇꯥꯡꯗꯗꯤ ꯃꯔꯨꯞꯅ ꯀꯔꯤꯃꯣꯠ ꯊꯝꯕꯤꯅꯤꯡꯉꯤ
ꯃꯥ ꯃꯥꯅꯦ ꯃꯔꯨꯞ ꯃꯔꯨꯞꯅ ꯊꯝꯕꯤꯔꯤꯕ ꯃꯔꯨꯞꯅ ꯍꯥꯏꯕꯤꯔꯤꯕ ꯋꯥꯐꯝꯁꯤꯡ ꯑꯗꯨꯈꯛ ꯆꯠꯄꯗ ꯋꯥꯒꯗꯕ ꯉꯥꯛꯇꯅꯦ ꯑꯩꯈꯣꯏ ꯒ꯭ꯌꯥꯟ ꯇꯥꯕ ꯃꯤꯒꯤ ꯃꯁꯤꯡꯁꯦ ꯑꯗꯨꯛꯀꯤ ꯃꯇꯤꯛ ꯌꯥꯝꯗ꯭ꯔꯦ ꯍꯥꯏꯖꯕ ꯇꯥꯔꯦꯅꯦꯀꯣ ꯍꯧꯖꯤꯛ ꯍꯧꯖꯤꯛ ꯂꯩꯔꯤꯕ ꯍꯤꯡꯂꯤꯕ ꯃꯤꯑꯣꯏꯁꯤꯡ ꯑꯁꯤꯗꯤ ꯁꯨꯝ ꯍꯤꯡꯂꯤꯕ ꯍꯥꯏꯕꯗꯨꯅꯤ ꯑꯩꯈꯣꯏꯒꯤ ꯃꯍꯧꯁꯥꯒꯤ ꯏꯃꯥ ꯄꯔꯀ꯭ꯔꯤꯜꯇꯤꯅ ꯄꯤꯕꯤꯔꯤꯕ ꯀꯥꯟꯅ ꯀꯥꯟꯅꯔꯕ ꯃꯌꯥꯝ ꯑꯁꯤꯕꯨ ꯑꯩꯈꯣꯏ ꯀꯔꯤꯁꯨ ꯊꯧꯑꯣꯏꯗꯕꯒꯨꯝ ꯈꯟꯅꯔꯦ ꯑꯥ ꯃꯁꯤ ꯑꯣꯜꯂꯛꯂꯤꯕ ꯌꯥꯋꯣꯜꯁꯤꯒꯤ ꯃꯇꯨꯡ ꯏꯟꯅꯁꯨ ꯂꯥꯛꯄꯅꯤ ꯑꯩꯈꯣꯏꯒꯤ ꯎ ꯋꯥ ꯌꯥꯟꯊꯔꯂꯛꯂꯤꯕ ꯃꯌꯥꯝ ꯑꯁꯤ ꯑꯩꯈꯣꯏꯒꯤ ꯒ꯭ꯌꯥꯟ ꯇꯥꯔꯛꯇꯕ ꯂꯥꯏꯔꯤꯛꯇꯗꯤ ꯄꯪꯇꯝꯍꯦꯛ ꯇꯝꯃꯒ ꯂꯥꯏꯁꯨꯗꯤ ꯈꯪꯗꯕꯁꯤꯡꯁꯤꯅ ꯑꯣꯏꯍꯜꯂꯛꯄꯅꯤ ꯍꯥꯏꯗꯨꯅ ꯊꯝꯖꯒꯦ ꯑ ꯀꯛꯊꯛꯂ ꯀꯛꯊꯛꯂꯒ ꯊꯥꯖꯟꯕꯒꯤ ꯃꯍꯨꯠ ꯁꯨꯝ ꯀꯛꯊꯛꯂ ꯀꯛꯊꯛꯂꯒ ꯍꯦꯟꯅ ꯀꯛꯊꯛꯂꯛꯄꯗꯣ ꯑꯗꯨꯅ ꯃꯔꯝ ꯑꯣꯏꯔꯒ ꯍꯣꯉꯛꯄꯅꯦ ꯍꯥꯏꯅ ꯊꯝꯖꯒꯦ ꯃꯔꯨꯞ
ꯌꯥꯝꯅ ꯌꯥꯝꯅ ꯇꯥꯕ ꯅꯨꯡꯉꯥꯏ ꯃꯔꯨꯞ ꯇꯝꯕꯤꯔꯤꯁꯤ ꯌꯥꯝꯅ ꯃꯔꯤꯛ ꯆꯨꯝꯕ ꯇꯦꯟꯇꯛꯄ ꯋꯥꯔꯣꯜꯅꯤ ꯃꯁꯤ ꯃꯁꯤ ꯒ꯭ꯌꯥꯟ ꯇꯥꯍꯟꯅꯕ ꯍꯣꯠꯅꯕꯗ ꯑꯗꯨꯛꯀꯤ ꯃꯇꯤꯛ ꯑꯋꯥꯕ ꯑꯃꯗꯤ ꯑꯣꯏꯔꯅꯤ ꯈꯜꯂꯤꯀꯣ ꯃꯔꯨꯞ ꯍꯥꯏꯕꯗꯤ ꯃꯤ ꯑꯃꯅ ꯉꯥꯡꯕ ꯃꯇꯝꯗ ꯉꯥꯡꯂꯤꯕ ꯋꯥꯗꯨ ꯃꯨꯟꯅ ꯇꯥꯁꯟꯕꯒꯤ ꯃꯍꯨꯠꯇ ꯍꯦꯛ ꯑꯣꯟꯈꯠꯂꯒ ꯀꯔꯤ ꯄꯥꯎꯈꯨꯝ ꯄꯤꯁꯤꯒꯦ ꯒꯦꯅ ꯈꯜꯂꯒ ꯂꯩꯈꯤꯕ ꯑꯗꯨꯃꯗꯤ ꯉꯥꯛꯆꯥꯎ ꯊꯦꯛꯄꯅ ꯊꯜꯂꯕ ꯂꯝꯗꯝꯅꯤ ꯑꯩꯅ ꯑꯩꯅꯁꯨ ꯍꯥꯏꯖꯒꯤꯈꯤꯕꯗꯣ ꯃꯤꯁꯤꯡꯗꯤ ꯌꯥꯝꯈꯠꯂꯛꯏ ꯒ꯭ꯌꯥꯟ ꯇꯥꯕ ꯃꯤꯁꯤꯡꯗꯤ ꯁꯨꯝ ꯍꯟꯗꯔꯛꯏ ꯍꯥꯏꯖꯕꯗꯨ ꯃꯔꯨꯞ ꯃꯗꯨꯅ ꯁꯦꯝꯗꯣꯛꯅꯕ ꯍꯣꯠꯅꯕꯗ ꯑꯩ ꯑꯩꯅ ꯒ꯭ꯌꯥꯟ ꯇꯥꯕ ꯈꯥꯛꯇꯅꯁꯨ ꯌꯥꯗ꯭ꯔꯤ ꯑꯩ ꯑꯩꯅ ꯒ꯭ꯌꯥꯟ ꯇꯥꯕ ꯍꯥꯏꯔꯤꯕꯁꯤꯗ ꯏꯁꯥ ꯏꯁꯥꯅ ꯒ꯭ꯌꯥꯟ ꯇꯥꯔꯦꯅꯗꯤ ꯂꯧꯖꯔꯒ ꯃꯤ ꯑꯃꯒ ꯆꯥꯡꯗꯝꯝꯅꯔꯒ ꯌꯦꯡ ꯉꯥꯛꯄ ꯃꯇꯝꯗꯤ ꯃꯗꯨ ꯀꯗꯥꯏꯗꯅꯣꯃ ꯍꯦꯛꯇ ꯀꯩꯅꯣꯝꯃ ꯁꯣꯏꯕ ꯋꯥꯈꯜꯁꯦ ꯇꯥꯃꯤꯟꯅꯔꯕ꯭ꯔꯅ ꯍꯦꯛ ꯈꯜꯂꯨꯕ ꯃꯇꯝꯗ ꯑꯩꯈꯣꯏꯒꯤ ꯋꯈꯥꯜ ꯃꯥꯟꯅꯗꯕ ꯂꯦꯟꯖꯦꯜ ꯃꯥꯟꯅꯗꯕ ꯂꯥꯛꯆꯥꯎ ꯊꯦꯛꯄꯁꯤꯅ ꯑꯗꯨꯝ ꯑꯣꯏꯕꯅ ꯃꯔꯝ ꯑꯣꯏꯔꯒ ꯃꯁꯤ ꯁꯦꯝꯗꯣꯛꯄꯗꯤ ꯈꯔ ꯋꯥꯒꯅꯤ ꯑꯗꯣ ꯃꯔꯨꯞ ꯐꯔꯦ ꯊꯕꯛ ꯏꯪꯈꯥꯡ ꯎꯝ ꯑꯆꯤꯟꯕ ꯃꯇꯝ ꯀꯥ ꯑꯆꯤꯟꯕ ꯃꯇꯝ ꯈꯔ ꯀꯥꯏꯊꯣꯛ ꯄꯤꯔꯒ ꯋꯥꯔꯤ ꯋꯥꯇꯥꯏ ꯉꯥꯏꯍꯥꯛ ꯇꯧꯕꯤꯔꯛꯄꯖꯤ ꯌꯥꯝ ꯅꯨꯡꯉꯥꯏ ꯐꯣꯡꯗꯣꯛꯆꯩ ꯃꯇꯨꯡꯗꯁꯨ ꯋꯥꯔꯤ ꯋꯥꯇꯥꯏ ꯁꯨꯝ ꯇꯧꯈꯤꯁꯤ ꯀꯥꯟꯅ ꯀꯥꯟꯅꯔꯕ ꯅꯨꯡꯉꯥꯏ ꯅꯨꯡꯉꯥꯏꯔꯕ ꯈꯪꯖꯤꯟꯕꯗꯨꯗ ꯑꯩꯈꯣꯏꯒꯤ ꯀꯥꯟꯅꯒꯗꯕ ꯑꯃꯗꯤ ꯑꯔꯤ ꯑꯔꯤꯕ ꯏꯄꯥ ꯏꯄꯨꯒꯤ ꯄꯥꯎꯔꯧ ꯄꯥꯎꯇꯥꯛ ꯀꯌꯥ ꯑꯃꯁꯨ ꯅꯩꯅ ꯈꯤꯁꯤ ꯉꯁꯤꯒꯤꯗꯤ ꯃꯇꯥꯡꯁꯤꯗ ꯑꯥ ꯃꯔꯨꯞꯀꯥ ꯀꯥꯏꯅ ꯌꯥꯊꯪ ꯅꯤꯖꯒꯦ ꯑꯗꯣ ꯃꯔꯨꯞꯁꯨ ꯍꯧꯖꯤꯛ ꯁꯤ ꯂꯣꯏꯔꯒ ꯀꯔꯤ ꯀꯔꯤ ꯊꯕꯛ ꯇꯧꯕꯤꯒꯗꯕꯅꯣ
ꯑꯣ ꯑꯩ ꯁꯤ ꯂꯣꯏꯔꯒ ꯇꯨꯝꯕ ꯆꯥꯕ ꯍꯥꯏꯕ ꯃꯥꯁꯨ ꯂꯩꯕꯅꯤꯅ ꯑꯥ ꯑꯗꯨꯁꯨ ꯈꯤꯇꯪ ꯌꯦꯡ
ꯑꯣ ꯌꯥꯝ ꯅꯨꯡꯉꯥꯏꯖꯔꯦ ꯃꯔꯨꯞ ꯑꯗꯣꯝꯒꯤ ꯊꯕꯛꯇꯣ ꯇꯧꯊꯣꯛꯄꯤꯔꯣ ꯑꯩꯖꯨ ꯊꯕꯛ ꯑꯃ ꯂꯥꯛꯁꯜꯂꯦ ꯃꯇꯥꯡ ꯑꯁꯤ ꯊꯝꯖꯥꯔꯒꯦ